ꯑ ꯇꯥꯕꯤꯔ
ꯎꯝ ꯇꯥꯖꯦꯅꯔ ꯇꯖꯦꯅꯔ ꯑꯩꯅ ꯌꯥꯝꯅ ꯂꯨꯔꯤꯕ ꯖꯒꯥ ꯑꯁꯤ ꯃꯔꯨꯞ ꯑꯣꯏꯅ ꯀꯔꯤ ꯃꯇꯥꯡ ꯑꯣꯏꯔꯝꯒꯗ ꯋꯥꯅꯦꯗꯤ ꯌꯥꯝ ꯅꯣꯛꯛꯅꯤꯡꯉꯇꯥꯥꯔꯅꯦ ꯍꯥꯏꯗꯣꯛꯄꯒꯁꯨ ꯌꯥꯝꯅ ꯐꯖꯗꯦ ꯐꯠꯇꯕ ꯍꯥꯏꯗꯤ ꯃꯈꯣꯏꯒꯤ ꯅꯨꯄꯤ ꯑꯣꯏꯕꯤꯒꯤ ꯍꯥꯏꯗꯤ ꯌꯦꯛꯂꯛꯄ ꯃꯇꯝꯗ ꯑꯇꯩ ꯑꯇꯩꯗꯤ ꯂꯣꯏ ꯇꯥꯕ ꯉꯝꯃꯒ ꯃꯈꯣꯏꯒꯤ ꯏꯁꯥꯒꯤ ꯃꯇꯥꯡꯁꯤ ꯌꯧꯔꯛꯄꯗꯒꯤ ꯇꯥꯕꯗ ꯈꯤꯇꯪ ꯋꯥꯠꯄ ꯍꯥꯏꯕꯗꯤ ꯑꯩꯅ ꯀꯔꯤ ꯍꯥꯏꯗꯣꯏꯅꯣ ꯈꯪꯖꯗꯦ ꯌꯥꯝꯅ ꯈꯨꯠꯂꯣꯏꯗꯕ ꯑꯃ ꯑꯣꯏꯕꯅꯔ ꯌꯦꯡꯁꯤꯜꯂꯨꯗꯕꯅꯔ ꯌꯦ ꯑ ꯏꯀꯥꯏꯕ ꯑꯃ ꯄꯣꯛꯄꯅꯒ ꯉꯥꯏ ꯖꯒꯥꯁꯤꯗ ꯌꯥꯝꯅ ꯇꯥꯕ ꯉꯝꯗꯕ ꯁꯤꯁꯦ ꯑꯃꯨꯛ ꯇꯥꯗ꯭ꯔꯒꯗꯤ ꯅꯨꯄꯤ ꯑꯃ ꯑꯣꯏꯕꯒꯤꯁꯤꯁꯨ ꯑꯃꯨꯛ ꯐꯤ ꯁꯤꯁꯨ ꯑꯃꯨꯛ ꯐꯖꯔꯣꯏꯗꯣꯔꯤꯕꯅꯤ
ꯃꯇꯥꯡꯗꯨꯗꯗꯤ ꯀꯟꯅ ꯍꯥꯏꯕꯤꯔꯛꯑꯒꯅꯣ ꯍꯥꯏꯕꯁꯤ ꯊꯝꯖꯒꯦ ꯑꯗꯣ ꯃꯗꯨꯨꯞ ꯁꯨꯃꯥꯏꯅ ꯇꯧꯁꯤꯩ ꯑꯩꯁꯦ ꯍꯟꯗꯛꯁꯦ ꯑꯩꯁꯦ ꯗ꯭ꯔꯃꯥ ꯑꯃ ꯂꯧꯊꯣꯛꯀꯗꯕꯅꯤ ꯃꯇꯦꯛ ꯑꯃ ꯀꯩ ꯑꯃ ꯑꯗ ꯑꯩꯒꯤ ꯗ꯭ꯔꯃꯥꯒꯤ ꯏꯁꯀ꯭ꯔꯤꯞ ꯑꯃ ꯑꯩ ꯏꯖꯕꯅꯤ ꯋꯥꯔꯤ ꯃꯇꯦꯛ ꯃꯇꯦꯛꯅ ꯁꯥꯒꯠꯂꯒ ꯂꯨꯅꯤꯡꯕ ꯑꯗꯨ ꯃꯨꯞ ꯁꯨꯝ ꯇꯥꯕꯤꯒꯦꯔꯥ ꯀ ꯀꯃꯥꯏꯅ ꯇꯧꯋꯤ ꯃꯁꯨ ꯁꯤꯒꯨꯝꯕꯗꯣꯅꯤꯡꯒ ꯋꯥꯔꯤ ꯇꯥꯕꯤꯅꯤꯡꯗꯕ꯭ꯔꯥ
ꯑꯗꯨꯝ ꯍꯥꯏꯕꯤꯔꯛꯑꯣ ꯑꯩ ꯑꯗꯨꯝ ꯇꯥꯖꯅꯤꯡꯉꯤ ꯑꯗꯨꯒꯨꯝꯕꯗꯨ ꯌꯥꯝꯅ ꯄꯥꯝꯖꯕꯅꯤ ꯑꯗꯨꯗꯤ ꯄꯥꯝꯗ꯭ꯔꯒꯁꯨ ꯀꯔꯤꯒꯤ ꯀꯗ ꯇꯥꯕ ꯇꯥꯗꯅ ꯄꯥꯝꯁꯨ ꯄꯥꯝꯃꯦꯛꯁꯦꯅ ꯑ ꯑꯃꯨꯛ ꯑꯣꯁꯤꯟ ꯐꯥꯤ ꯇ ꯈ ꯇꯕꯤ ꯀꯔꯤ ꯂꯤꯂꯥ ꯃꯃꯤꯡꯅꯣ ꯀꯔꯤꯅꯣ ꯃꯔꯨꯞꯅ ꯂꯧꯕꯤꯒꯗꯧꯅꯤꯅ ꯔꯥꯕꯣꯜꯂ ꯑꯁꯤ ꯇꯥꯔꯗꯤꯂ ꯍꯥꯏ ꯌꯥꯔꯦ ꯍꯥꯏꯒ꯭ꯔ
ꯃꯃꯥꯡ ꯃꯃꯥꯡ ꯍꯧꯈꯤꯕꯗ ꯑꯩꯅ ꯂꯤꯆꯈꯤꯕ ꯄꯥꯁꯇꯔꯒꯤ ꯋꯥꯔꯤꯗꯨ ꯃꯈꯥ ꯇꯥꯖꯔꯛꯀꯦ ꯀꯦꯃꯔꯨ
ꯑꯣꯀꯦ
ꯍꯧꯖꯤꯛꯀꯤ ꯄꯥꯁꯇꯔ ꯑꯁꯤ ꯃꯥꯅ ꯏꯀꯥꯏꯕ ꯆꯨꯄ ꯅꯪꯉꯔꯕ ꯃꯇꯨꯡꯗ ꯃꯇꯝ ꯀꯨꯏꯅ ꯑꯃꯨꯛ ꯃꯌꯥꯝꯒꯤ ꯁꯦꯕꯥ ꯑꯁꯤ ꯇꯧꯨꯗ꯭ꯔ ꯃꯇꯨꯡꯗ ꯅꯨꯡꯁꯤꯕꯤꯗꯨꯅ ꯅꯣꯡꯃꯁꯤ ꯃꯍꯥꯛꯁꯤ ꯑꯦ ꯃꯤꯑꯣꯏꯕ ꯍꯥꯏꯕ ꯁꯤꯣꯏꯕ ꯁꯣꯏꯗꯕ ꯉꯝꯕ ꯅꯠꯇꯦ ꯍꯥꯏꯅ ꯐꯅꯅꯕ ꯑꯥꯡ ꯀꯩꯁꯨ ꯀꯥꯏꯗꯦ ꯍꯥꯏꯗꯨꯅ ꯃꯍꯥꯛꯁꯦ ꯑꯃꯨꯛ ꯑꯩꯈꯣꯏꯒꯤ ꯆꯔꯆ ꯑꯃꯗ ꯀꯧꯔꯒ ꯏꯁꯣꯔꯒꯤ ꯇꯥꯟꯅꯕ ꯋꯥꯡꯅꯍꯟꯕ ꯍꯥꯏꯇꯥꯔꯦ ꯑꯗ ꯂꯥꯏꯕꯛ ꯊꯤꯔꯤꯕꯗꯤ ꯃꯍꯥꯛꯁꯤ ꯅꯨꯃꯤꯠ ꯑꯁꯤ ꯃꯍꯥꯛꯁꯤ ꯃꯔꯨ ꯀꯨꯏ ꯃꯔ ꯀꯁꯠꯇ ꯑꯗꯨꯏ ꯍꯥꯏꯇꯥꯔꯦ ꯃꯁꯝ ꯍꯧꯗꯕꯅ ꯃꯔꯝ ꯑꯣꯏꯔꯒ ꯃꯁꯨꯝ ꯇꯦꯟ ꯇꯦꯟ ꯄꯨꯊꯣꯛꯀꯅꯤ ꯑꯗ ꯅꯨꯃꯤꯠ ꯑꯁꯤ ꯅꯤꯡꯪꯊꯝꯊꯥ ꯃꯇꯝ ꯑꯣꯏꯕꯅ ꯑꯍꯤꯡꯗ ꯑꯩꯈꯣꯏꯒꯤ ꯆꯔꯆꯀꯤ ꯃꯊꯛꯇ ꯌꯦꯟ ꯉꯥꯅꯨ ꯈꯔ ꯂꯦꯛꯄꯖꯥꯠꯅꯤ ꯃꯇꯝꯗꯨꯗ ꯈꯨꯅꯨꯡꯁꯨ ꯌꯥꯎꯕ ꯍꯥꯏꯇꯥꯔꯦꯀꯣ ꯈꯨꯟꯅꯨꯗꯨ ꯌꯥꯎꯕꯁꯤꯗ ꯃꯍꯥꯛꯅ ꯋꯥ ꯉꯥꯡꯈꯤꯕ ꯃꯄꯥ ꯃꯊꯛꯁꯤꯗ ꯈꯨꯟꯅꯨ ꯈꯔ ꯂꯦꯛꯄ ꯁꯥꯟꯅꯩ ꯑꯁꯨꯝꯅ ꯃꯍꯥꯛꯅ ꯏꯁꯣꯔꯒꯤ ꯐꯖ ꯐꯖꯔꯕ ꯋꯥꯍꯩ ꯋꯥꯇꯥ ꯋꯥꯔꯤ ꯀꯌꯥ ꯑꯃ ꯂꯩꯖꯅꯩ ꯅꯍꯥꯁꯤꯡ ꯑꯍꯜ ꯂꯃꯟ ꯄꯨꯝꯕ ꯃꯍꯥꯛ ꯊꯦꯟꯗꯨꯅ ꯅꯧꯕꯅ ꯑꯁꯨꯝ ꯇꯧꯔꯛꯄ ꯃꯇꯝ ꯑꯁꯤꯗ ꯀꯣ ꯃꯍꯥꯛꯅ ꯋꯥꯍꯩ ꯑꯃ ꯁꯨꯃꯥꯏꯅ ꯍꯦꯛ ꯕꯥꯏꯕꯜꯁꯤꯗ ꯍꯥꯏꯕ ꯏꯁꯣꯔꯗꯤ ꯍꯥꯏꯅ ꯋꯥꯍꯩꯁꯦ ꯍꯦꯛ ꯍꯥꯏꯕꯒ ꯃꯈꯣꯏꯒꯤ ꯈꯨ ꯈꯨꯟꯅꯨꯁꯤ ꯃꯊꯤ ꯍꯥꯏꯖꯔꯛꯄꯗ
ꯎꯝ
ꯄꯠꯁꯒꯤ ꯃꯀꯣꯛ ꯑꯇꯥꯡꯕꯗꯨꯗ ꯄꯥꯛ ꯂꯥꯎꯅ ꯇꯥꯕ ꯍꯥꯏꯇꯥꯔꯦ ꯃꯇꯝꯗꯨꯗ ꯏꯉꯛꯅꯅ ꯌꯦꯦꯟꯈꯠꯂꯒ ꯏꯁꯣꯔꯗꯤꯅ ꯍꯥꯏꯔꯝꯕ ꯋꯥꯍꯩꯁꯤꯗ ꯃꯈꯥ ꯇꯥꯔꯛꯄꯗ ꯈꯨꯅꯨ ꯃꯊꯤꯅꯤꯅ ꯍꯥꯏꯗꯣꯛꯄ ꯍꯥꯏꯇꯥꯔꯦꯀꯣ ꯃꯦꯠꯇꯨꯗꯒꯤ ꯃꯍꯥꯛꯁꯦ ꯑꯃꯨꯛ ꯇꯥꯟꯊꯣꯛꯈꯤꯗ꯭ꯔ ꯃꯥ ꯄꯥꯁꯔꯁꯨ ꯑꯃꯨꯛ ꯀꯨꯏꯅ ꯑꯣꯏꯔꯗ꯭ꯔꯥ ꯍꯥꯏꯔꯦ ꯇꯔꯀꯣ ꯃꯔꯥꯏꯕ ꯊꯤꯕ ꯍꯥꯏ ꯇꯔꯦ ꯇꯧꯔꯨ ꯇꯧꯔꯨꯕꯗ ꯃꯥꯏ ꯄꯥꯛꯇꯕ ꯑꯩꯒꯨꯝꯕꯅꯤ ꯑꯗꯨꯒꯤ ꯃꯇꯨꯡꯗ ꯑꯃꯨꯛ ꯃꯍꯥꯛꯁꯦ ꯑꯩꯈꯣꯏꯒꯤ ꯀꯔꯟꯁꯨ ꯌꯥꯝ ꯇꯥꯖꯕꯗꯤ ꯅꯠꯆꯗꯦ ꯑꯗꯨ ꯃꯔꯥꯏꯕꯛ ꯊꯤꯕ ꯍꯥꯏꯗꯨꯅꯦ ꯃꯔꯝ ꯀ ꯑꯣꯏꯅꯅ ꯁ ꯍꯥꯏꯕꯗꯣ ꯇꯕꯔꯤꯀ ꯃꯔꯨꯞ
ꯇꯔꯦ ꯇꯖꯦ ꯃꯝ ꯇ ꯍꯥꯏꯗꯤ ꯍ ꯋꯥꯔꯤꯗꯨ ꯌꯥꯝꯅ ꯅꯤꯡꯕꯅꯦ ꯑꯗꯨꯕꯨ ꯑꯩ ꯅꯣꯛꯄꯗꯤ ꯈꯤꯇꯪ ꯈꯤꯇꯪ ꯀꯥꯟꯅꯖꯒꯦ
ꯀꯩꯁꯨ ꯀꯥꯏꯁꯦ ꯅꯨꯄꯤ ꯃꯔꯨꯞ ꯅꯣꯛꯄ ꯍꯥꯏꯕꯁꯤ ꯍꯤꯗꯥꯛ ꯃꯈꯜ ꯑꯃꯅꯤ ꯑꯗꯣꯝꯒꯤ ꯈꯨꯨꯏꯔꯕ ꯃꯥꯏꯊꯣꯡꯒꯅꯨ ꯄ ꯃꯇꯝꯗ ꯑꯩꯈꯣꯏ ꯂꯩꯁꯥꯕꯤ ꯑꯔꯤꯕꯤ ꯀꯌꯥ ꯑꯃ ꯇꯥꯟꯅꯔꯛꯇꯣꯔꯤꯕꯅꯤ ꯈꯨꯨꯃꯨ ꯇꯧꯄꯤ ꯀꯕꯅ
ꯎꯝ
ꯑꯗꯣꯇꯪ ꯃꯈꯥꯔ ꯇꯥꯖꯔꯛꯀꯦ ꯅꯣꯡꯃꯁꯤ ꯈ꯭ꯔꯤꯁꯃꯥꯁ ꯃꯇꯝꯗ ꯑꯩꯈꯣꯏꯒꯤ ꯈ꯭ꯔꯤꯁꯃꯥꯁ ꯇꯧꯔꯤꯕ ꯖꯒꯥ ꯑꯁꯤꯕꯨ ꯀꯔꯤ ꯀꯔꯤ ꯇꯧꯖ ꯑꯩꯈꯣꯏ ꯏꯁꯩ ꯆꯥꯕ ꯊꯛꯄ ꯇꯧꯔꯤꯕ ꯖꯥꯠꯅꯣꯗꯨꯅ ꯂꯥꯛꯄ ꯃꯇꯝꯗ ꯑꯩꯈꯣꯏꯁꯦ ꯁꯣꯔꯁꯤ ꯄꯥꯝ ꯇꯤꯡꯉꯒ ꯍꯥꯠꯄꯒꯤ ꯗ꯭ꯔꯃꯥ ꯑꯃ ꯇꯧꯔꯝꯕ ꯍꯥꯏꯇꯥꯔꯦ ꯗ꯭ꯔꯃꯥꯁꯤꯅ ꯖꯤꯁꯨ ꯁꯥꯔꯤꯕ ꯅꯨꯄꯥ ꯑꯁꯤ ꯊꯏ ꯑꯩꯈꯣꯏꯒꯤ ꯊꯧꯔꯤꯅ ꯌꯦꯠꯂꯒꯁꯨ ꯄꯤ ꯊꯥꯕ ꯁꯥꯔꯒ ꯇꯤꯡꯈꯠꯂꯒ ꯂꯩꯔꯝꯕꯁꯤꯗ ꯃꯍꯥꯛꯅ ꯍꯥꯏꯗꯤ ꯑꯗꯨꯕꯨ ꯇꯤꯡꯈꯠꯂꯤꯕꯁꯤ ꯅꯥꯀꯟ ꯅꯥꯀꯟꯗ ꯑꯩꯈꯣꯏꯒꯤ ꯃꯤꯑꯣꯏꯁꯤꯡꯅ ꯊꯧꯔꯤꯅ ꯁꯦꯡꯉꯒ ꯌꯥꯥꯟꯕꯅꯤ ꯑꯁꯨꯝ ꯌꯥꯜꯂꯒ ꯇꯧꯕꯁꯨ ꯌꯥꯝꯅ ꯐꯖꯕ ꯐꯖꯕꯁꯤꯗ ꯃꯍꯥꯛꯅ ꯆꯪꯁꯤꯜꯂꯒ ꯄꯥꯁꯇꯔ ꯑꯃ ꯑꯣꯏꯕꯅꯤꯅ ꯃꯍꯥꯛꯁꯨ ꯃꯌꯥꯝ ꯑꯃꯗꯤ ꯑꯗꯨꯝ ꯏꯀꯥꯏ ꯈꯨꯝꯅꯕ ꯎꯠꯜꯂꯤ ꯍꯥꯏ ꯍꯥꯏꯇꯥꯔꯦꯀꯣ ꯃꯥꯅ ꯆꯪꯁꯤꯜꯂꯒ ꯖꯤꯁꯨ ꯈ꯭ꯔꯤꯁꯇ ꯑꯁꯤꯕꯨ ꯑꯁꯦꯡꯕꯒꯤ ꯁꯤꯕ꯭ꯔꯅꯦ ꯑꯗꯨꯅ ꯑꯩꯈꯣꯏꯒꯤ ꯃꯥꯒꯤ ꯁꯩꯇꯥꯅ ꯇꯥ ꯊꯤꯟꯕꯒꯤ ꯃꯑꯣꯡꯗ ꯇꯥ ꯑꯃ ꯄꯥꯏꯔꯒ ꯄꯨꯛꯆꯦꯞꯇ ꯍꯥꯏ ꯈꯤꯇꯪ ꯇꯞ ꯂꯥꯎꯅꯒ ꯈꯦꯠꯄꯗ ꯁꯣꯏꯗꯣꯛꯇꯨꯅ ꯑꯩꯈꯣꯏꯒꯤ ꯇꯨꯈꯠꯆꯕ ꯖꯒꯥ ꯑꯁꯤꯗ ꯄꯥꯛꯂꯅ ꯈꯦꯠꯈꯤꯕ ꯍꯥꯏꯇꯥꯔꯦ ꯖꯤꯁꯨ ꯁꯥꯕ ꯅꯨꯄꯥ ꯑꯁꯤꯅ ꯑꯩꯈꯒꯤ ꯅꯣꯛꯄꯁꯤ ꯈꯥꯡꯉꯒ ꯃꯤꯌꯥꯝꯅ ꯅꯣꯛꯊꯣꯛꯑꯗꯤ ꯐꯖꯔ ꯗ꯭ꯔꯃꯥꯁꯤ ꯀꯥꯏꯕ ꯇꯥꯔꯦꯅ ꯇꯧꯕꯗ ꯃꯆꯤꯟꯁꯤꯅ ꯑꯩꯈꯣꯏ ꯈꯥꯡꯖꯤꯜꯂꯒ ꯇꯧꯕꯗꯃꯅ ꯕꯣꯜ ꯑꯁꯤ ꯀꯥꯝꯊꯣꯔꯛꯄꯗꯒꯤ ꯑꯦ ꯃꯅ ꯕꯣꯜ ꯑꯁꯤ ꯀꯥꯝꯊꯣꯛꯛꯏꯦ ꯑꯗꯨꯅ ꯄꯥꯁꯇꯠꯇꯨꯅꯕꯨ ꯇꯥꯅ ꯇꯞ ꯂꯥꯎꯅ ꯊꯤꯟꯕꯁꯤꯗ ꯄꯨꯣꯛꯛꯅ ꯄꯣꯛꯛ ꯐꯥꯏ ꯐꯚꯥꯏ ꯇꯥꯏ ꯅꯈꯣꯏ ꯅꯣꯛꯅꯤꯡꯕ ꯌꯥꯝꯅꯁꯨ ꯐꯖꯕ ꯑꯣꯏꯕꯁꯤꯗ ꯃꯌꯥꯝꯁꯤ ꯈꯨꯕꯥꯛ ꯈꯨꯅꯔꯛꯄꯗ ꯊꯧꯔꯤ ꯄꯥꯏꯔꯤꯕ ꯀꯥꯡ ꯗꯨꯁꯨ ꯈ ꯈꯨ ꯌꯥꯐꯂꯛꯄ ꯈ ꯈ ꯀꯠꯄꯗꯨꯗ ꯊꯧꯔꯤ ꯑꯗꯨ ꯊꯥꯗꯣꯛꯑꯒ ꯑꯩꯈꯣꯏꯗꯩꯃꯥꯏꯁꯦ ꯃꯃꯥꯏ ꯌꯩꯁꯟꯕꯗ ꯑꯩꯈꯣꯏ ꯁꯨꯕꯔꯅ ꯈꯥꯛ ꯑꯣꯟꯈꯤꯕ ꯍꯥꯏꯇꯥꯔꯦ
ꯑꯣ
ꯑꯗꯒꯤ ꯂꯥꯏꯕꯛ ꯊꯤꯕ ꯄꯥꯁ ꯇꯔꯅꯤ ꯑꯍꯨꯝ ꯑꯗꯨꯗꯒꯤ ꯑꯃꯨꯛ ꯉꯥꯛꯑꯒꯦ ꯇꯥꯟꯊꯣꯛꯄꯤꯔꯛꯑꯦ ꯃꯇꯨꯡꯗꯤ ꯌꯥꯎꯍꯟꯗ꯭ꯔꯦ ꯇꯥꯏ ꯀꯨꯃꯔꯣ
ꯇꯥꯖꯩ ꯇꯖꯩ ꯃꯨꯞ ꯌꯥꯝꯁꯤꯕꯅꯨꯡꯉꯥꯏꯅꯨꯡꯉ
ꯑꯗꯨꯗꯒꯤ ꯃꯇꯨꯡꯗꯗꯤ ꯃꯁꯤꯗꯤ ꯀꯥꯟꯅꯗꯦ ꯑꯩ ꯑꯃꯨꯛ ꯍꯟꯅ ꯄꯥꯁꯇꯔ ꯑꯣꯏꯔꯔꯣꯏꯅ ꯃꯥꯡꯁꯤ ꯄꯥꯔꯁꯜ ꯑꯣꯏꯕ ꯇꯣꯛꯈꯤꯕ ꯍꯥꯏꯇꯥꯔꯦ ꯁꯤꯅꯤ ꯃꯔꯨꯞ ꯑꯗꯣ ꯃꯔꯨꯞ ꯑꯩꯒꯤ ꯋꯥꯔꯤꯁꯤꯕꯨ ꯀꯃꯥꯏ ꯀꯃꯥꯏꯅ ꯇꯧꯒꯦ ꯍꯥꯏꯐꯦꯠꯇꯪ ꯊꯝꯕꯤꯌꯨ
ꯑꯥꯎꯗꯗ ꯎ ꯃꯦ ꯑꯗꯨꯕꯨ ꯑꯅꯣꯛꯄꯗꯤ ꯌꯥꯔꯣꯏꯗꯕꯅꯤꯅ ꯑꯩ ꯅꯣꯛꯆꯗꯦ
ꯅꯣꯛꯄ ꯈꯥꯡꯕꯁꯤ ꯌꯥꯝꯅ ꯋꯥꯏ ꯑꯗꯨꯅ ꯅꯣꯛꯄꯒꯤ ꯑꯌꯥꯕ ꯄꯤꯕꯤꯌꯨ ꯍꯥꯏꯗꯤ ꯅꯨꯄꯤ ꯅꯍꯥꯟꯅ ꯑꯗꯨꯝ ꯅꯣꯛꯄꯗꯤ ꯒꯥꯔꯤꯁꯤ ꯑꯊꯤꯡꯕ ꯊꯝꯗꯕꯗꯧꯅ ꯇꯧꯕ ꯅꯨꯄꯥ ꯇꯒꯦ ꯑꯗꯨ
ꯀꯩꯁꯨ ꯀꯥꯏꯗꯦ ꯀꯩꯁꯨ ꯀꯥꯏꯗꯦ ꯅꯄꯤꯌꯣ
ꯑꯇꯣꯞꯄ ꯅꯨꯄꯥꯅ ꯅꯣꯛꯄꯕꯨ ꯀꯩꯁꯨ ꯊꯤꯡꯗꯦ ꯑꯗꯣ ꯑꯩꯈꯣꯏ ꯈꯣꯟꯖꯩꯁꯤꯅ ꯀꯤꯕꯒꯤꯔ ꯀꯤꯔꯒꯁꯨ ꯑꯩꯣꯏꯠꯁꯨ ꯅꯤ
ꯅꯠꯇꯦ ꯑꯗꯨꯅ ꯈꯤꯇꯪ ꯀꯊꯣꯛꯄꯤꯕ ꯍꯥꯏ ꯑꯗꯨꯗꯤ ꯊꯝꯕꯤꯌꯣ ꯍꯥꯏꯖꯔꯦ ꯑꯩꯒꯤ ꯊꯧꯕꯥꯜꯁꯦ ꯂꯩꯐꯝ ꯆꯕ ꯊꯧꯕꯥꯜ ꯑꯣꯈ꯭ꯔꯥ
ꯃꯈꯥ ꯇꯥꯔꯛꯀꯦ ꯃ ꯑꯩꯒꯤ ꯋꯥꯔꯤꯁꯤ ꯇꯥꯕꯤꯅꯤꯡꯉꯤꯕ ꯀꯃꯥꯏꯅ ꯇꯧꯔꯤ
ꯑꯥ ꯇꯥꯖꯥ ꯅ ꯃꯔꯔ ꯃꯈꯥ ꯇꯥꯕꯤꯌꯨ ꯑꯩ ꯌꯦꯛꯄꯁꯤꯁꯨ ꯊꯝꯕꯥꯜ ꯊꯝꯕꯥꯜꯒꯤ ꯃꯇꯥꯡꯁꯤ ꯌꯧꯔꯛꯄꯗ ꯊꯝꯕꯥꯜꯁꯤ ꯂꯃꯟ ꯂꯩꯃꯟ ꯆꯟꯊꯣꯛꯄꯤꯕꯒꯤ ꯃꯑꯣꯡꯅꯤ
ꯑꯩ ꯍꯥꯏꯖꯒꯦ ꯑꯩꯈꯣꯏꯒꯤ ꯂꯤꯟꯊꯣꯏ ꯀꯧꯕ ꯅꯨꯄꯥ ꯑꯃꯒꯤ ꯋꯥꯔꯤ ꯑꯃ ꯇꯧꯖꯔꯛꯀꯦ ꯃꯤꯡꯁꯤ ꯇꯥꯕꯗꯕꯨꯗꯤ ꯍꯩꯅꯔꯝꯗꯕ ꯌꯥ ꯃꯁꯤ ꯇꯣꯏꯁꯦꯝꯕꯨ ꯇꯥꯡꯈꯨꯜꯒꯤ ꯃꯤꯡꯅꯤ ꯑꯗꯨ ꯃ ꯃꯥ ꯁꯤ ꯑꯩꯅ ꯅꯍꯃ ꯇꯝꯖꯈꯤꯕꯗꯣ ꯑꯗꯨꯛꯀꯤ ꯃꯇꯤꯛ ꯑꯩꯈꯣꯏꯒꯤ ꯎꯝ ꯃꯔꯥꯏꯕꯁꯨ ꯑꯃꯨꯛꯁꯨ ꯑꯃꯨꯛ ꯀꯩꯅꯣ ꯇꯧꯕ ꯍꯥꯏꯇꯥꯔꯦ ꯑꯩꯈꯣꯏ ꯗꯥꯎ ꯌꯥꯕ ꯑꯃꯨꯛꯅ ꯑꯃꯨꯛ ꯌꯥꯗꯕ ꯑꯗꯨꯒꯨꯝꯕ ꯃꯤꯁꯛꯅꯦꯕ ꯇ ꯃꯤ ꯌꯥꯝ ꯆꯥꯗꯕ ꯍꯥꯏꯇꯥꯔꯦ ꯃꯇꯝ ꯌꯥꯝ ꯆꯥꯗꯕ ꯑꯗꯨ ꯅꯣꯡꯃ ꯃꯍꯥꯛꯁꯦ ꯅꯨꯄꯤ ꯊꯤꯕꯒꯤ ꯋꯥꯔꯤꯁꯨ ꯃꯌꯥꯝ ꯂꯩ ꯅꯨꯄꯤ ꯊꯤꯈꯔꯕ ꯃꯇꯨꯡꯗ ꯂꯤꯖꯔꯛꯀꯦ ꯀꯣꯟꯅ ꯃꯇꯝ ꯁꯪꯕꯗ ꯑꯈꯪ ꯑꯣꯏꯔꯤꯩꯉꯩ ꯃꯇꯝ ꯄꯤꯖꯔꯛꯀꯦ ꯃꯥꯅ ꯄꯤꯊ ꯃꯇꯨꯡꯁꯤ ꯑꯩ ꯅꯨꯄꯤꯁꯤ ꯍꯥꯏ ꯃꯔꯝ ꯑꯗꯨꯅ ꯃꯍꯥꯛꯅ ꯏꯁꯒꯤ ꯂꯥꯡ ꯑꯃꯒ ꯈꯣꯏꯒ ꯉꯥꯒꯤ ꯂꯨ ꯑꯃꯒ ꯊꯨꯝꯃꯒ ꯗꯦꯊ ꯃꯍꯥꯛꯍꯅ ꯗꯥꯡ ꯌꯦꯛ ꯁꯣꯛꯄ ꯃꯇꯝ ꯑꯁꯤꯗ ꯑꯩꯈꯣꯏꯒꯤ ꯃꯥ ꯁꯥꯔ ꯁꯥꯥꯒꯤ ꯂꯥꯡ ꯑꯃꯗꯤ ꯉꯥꯒꯤ ꯌꯨꯁꯤ ꯀꯥꯏꯕ ꯆꯠꯇ꯭ꯔꯤꯉꯩꯗ ꯃꯥꯏꯕꯒꯤ ꯑꯩꯈꯣꯏꯣꯏ ꯃꯐꯝ ꯃꯣꯏꯒꯤ ꯖꯒꯥꯗꯨꯗ ꯂꯩꯕ ꯃꯥꯅꯤ ꯑ ꯃꯥꯏꯗ ꯑꯃꯗ ꯃꯥꯒꯤ ꯁꯥ ꯉꯥꯁꯤꯕꯨ ꯆꯪꯕ ꯖꯥꯗ ꯅꯍꯥꯟꯅ ꯌꯦꯡꯊꯣꯛꯀꯅ ꯃꯥꯅ ꯌꯦꯡꯊꯣꯛꯄꯗꯨꯗ ꯃꯥꯏꯕꯁꯤꯅꯁꯨ ꯃꯇꯝꯅꯤ ꯃꯗꯨ ꯇꯥꯕꯤꯔꯤꯀꯣ ꯑꯩꯅ ꯉꯥꯡꯁꯦ
ꯇꯖꯩ ꯀꯖ
ꯃꯥꯏꯕ ꯑꯁꯤꯅ ꯉꯥꯏꯍꯥꯛ ꯁꯣꯏꯗꯨꯅ ꯁꯥ ꯊꯨꯔꯦ ꯊꯨꯒꯅꯤ ꯉꯥꯁꯨ ꯆꯪꯒꯅꯤ ꯑꯗꯨꯒ ꯅꯪ ꯂꯥꯏꯕꯛ ꯊꯤꯕꯗꯤ ꯅꯪ ꯅꯨꯄꯤꯒꯤ ꯈꯨꯕꯥ ꯑꯃꯁꯨ ꯆꯥꯎꯅ ꯇꯝꯕꯤꯔꯦꯅ ꯍꯥꯏꯕꯤꯔꯛꯄ ꯍꯥꯏꯇꯥꯔꯦ ꯃꯗꯨꯀꯣ ꯑꯩ ꯃꯍꯥꯛꯅ ꯑ ꯁꯥꯥꯁꯨ ꯊꯨꯕ ꯉꯥꯁꯨ ꯆꯪꯕ ꯅꯨꯄꯤꯒꯤ ꯈꯨꯕꯥꯛꯇꯤ ꯆꯥꯁꯨ ꯅꯨꯡꯗꯥꯅꯤ ꯃꯍꯥꯛꯅ ꯃꯤꯠꯈꯥꯏꯗꯅ ꯂꯥꯛꯑ ꯃꯇꯝꯗ ꯉꯥ ꯁꯥꯁꯨ ꯆꯪꯉꯝꯃꯦ ꯉꯥꯁꯨ ꯊꯣꯔꯦ ꯑꯗꯨꯕꯨ ꯃꯍꯥꯛ ꯁꯥ ꯑꯁꯤꯪ ꯄꯪꯈ꯭ꯔꯩ ꯅꯪ ꯆꯠꯂꯝꯃꯣ ꯑꯩꯈꯣꯏ ꯅꯨꯄꯤꯗ ꯊꯣꯡꯍꯜꯂꯝꯃꯣ ꯊꯥꯗꯣꯛꯈ꯭ꯔꯕ ꯍꯥꯏꯇꯥꯔꯦ ꯀꯣ ꯑꯗꯨꯗꯩ ꯉꯥꯁꯤꯁꯨ ꯃꯥꯅ ꯃꯃꯩꯗ ꯄꯥꯏꯔꯒ ꯉꯥꯥꯁ ꯀꯃꯥꯏꯅ ꯆꯦꯟꯗꯅꯣꯅꯦꯅ ꯏꯁꯤꯡꯗ ꯊ ꯊꯝꯃꯤ ꯑꯉꯥꯡꯗꯨ ꯆꯦꯟꯊꯣꯛꯂꯃꯤ ꯑꯗꯩ ꯃꯥꯅ ꯈꯜꯂꯦꯍꯦ ꯉꯥ ꯑꯃ ꯌꯦꯡꯉ꯭ꯔꯁꯨ ꯁꯖꯤꯗꯤ ꯊꯣꯡꯍ ꯂꯔꯃꯅꯤ ꯆꯠꯂꯒꯦꯅ ꯃꯍꯥꯛ ꯂꯥꯛꯑꯒ ꯏꯒ ꯀꯣꯡꯉ ꯂꯥꯛꯑꯦ ꯑ ꯑꯁꯤꯗꯤ ꯏꯟꯁꯥꯡ ꯍꯥꯎꯔꯅꯤ ꯀꯥꯏꯅ ꯃꯥ ꯅꯨꯄꯤꯁꯤꯗ ꯃꯥꯅ ꯌꯨꯝ ꯌꯧꯔꯛꯄ ꯃꯇꯝꯁꯤꯗ ꯅꯨꯄꯤꯒꯔꯤ ꯏꯟꯁꯥꯡ ꯊꯣꯡꯕꯤ ꯁꯖꯤ ꯂꯣꯏꯔꯕ꯭ꯔꯣ ꯀꯥꯏꯅ ꯍꯦꯛ ꯈꯣꯟ ꯈꯔ ꯋꯥꯕꯅꯤ ꯍꯥꯏꯖꯤꯜꯂꯨꯕ ꯖꯥꯠꯅꯤ ꯃꯥꯅ ꯈꯜꯂꯨꯕꯅ ꯁꯥ ꯑꯗꯨ ꯊꯣꯡꯕ ꯂꯣꯏꯔꯝꯃꯒꯅꯤ ꯈꯟꯖꯔꯨꯕ ꯑꯗꯨꯕꯨ ꯅꯣꯏ ꯅꯄꯥꯒꯤ ꯁꯖꯤꯔꯥꯅ ꯍꯥꯏ ꯈꯨꯄꯥꯡ ꯊꯥꯔꯛꯏ ꯑꯁꯤꯅꯤ ꯉꯥꯏ ꯃꯥꯏꯕꯒꯤ ꯄꯥꯎ ꯄꯥꯎꯇꯥꯛꯇꯨ ꯆꯨꯝꯃꯛꯄ ꯍꯥꯏꯇꯥꯔꯦ ꯃꯔꯗꯨꯀꯣ ꯁꯤꯅꯤ ꯃꯍꯥꯛꯀꯤ ꯋꯥꯔꯤ ꯑ ꯃꯗꯨ ꯋꯥꯔꯤꯁꯤ ꯀꯃꯥꯏꯅ ꯇꯧꯕꯤꯒꯦ
ꯋꯥꯔꯤꯅꯤ ꯍꯥꯏꯕꯗꯤ ꯃꯥꯅ ꯐꯥꯎꯖꯔꯤꯗꯅ ꯍꯥꯏꯗꯤ ꯏꯆꯝ ꯆꯝꯅ ꯄꯥꯥꯛ ꯆ ꯆ ꯊꯣꯛꯀꯦ ꯍꯥꯏꯗꯤ ꯉꯥꯗꯩ ꯀꯩꯗꯤ ꯊꯨꯒꯗꯧꯅꯦ ꯑꯗꯨꯗ ꯆꯥꯕꯗ ꯐꯖꯅ ꯄꯦꯟꯅ ꯐꯥꯝꯗꯣꯛꯆꯔꯨꯕꯒ ꯁꯗ ꯑꯣꯏꯗꯤꯕꯗꯤ ꯑꯣꯅꯔꯝꯕ ꯃꯥꯅ ꯇꯧꯖꯈꯤꯕ ꯊꯕꯛꯇꯨꯒꯤ ꯑꯣꯏꯅ ꯆꯥꯔꯛ ꯈꯣꯠꯂꯛꯄ ꯄꯥꯇꯅ ꯑꯗꯨꯅꯤ ꯅꯣꯀꯤ ꯋꯥꯁꯤ ꯇꯥꯕꯗ ꯏ ꯇꯅꯒꯤ ꯄꯤ ꯇꯦ ꯇꯋ ꯃꯔꯨꯞ ꯄꯕ ꯌꯥꯅ ꯍꯥꯏ ꯃꯔꯨꯞꯁꯦ ꯑꯅ ꯋꯥ ꯕ ꯆꯠꯄꯤꯔꯝꯗ꯭ꯔꯥ ꯂꯣꯏꯕꯤ ꯂꯣꯏꯁꯤꯜꯂꯛꯇꯣꯔꯦ ꯃꯇꯝꯁꯇ ꯍꯥꯏ
ꯑꯣꯡꯁꯨ ꯂꯤꯖꯒꯦ ꯋꯥꯔꯤ ꯂꯤꯕꯁꯤ ꯑꯩ ꯈꯔ ꯇꯧꯖꯩ ꯑꯩꯅ ꯋꯥꯔꯤ ꯂꯤꯔꯒꯗꯤ ꯑꯩꯅ ꯋꯥꯔꯤ ꯂꯤ ꯑꯗꯨꯅ ꯃꯔꯝ ꯑꯣꯏꯔꯒ ꯍꯣꯁꯇꯦꯜꯗ ꯀꯩꯗ ꯕꯣꯔꯗꯤꯡꯗ ꯏꯃꯥꯟꯅꯕ ꯀꯌꯥ ꯑꯃ ꯏꯁꯩ ꯆꯥꯃꯤꯟꯅꯍꯪꯗ꯭ꯔꯕꯅꯤ ꯑꯩꯅ ꯅꯪꯕꯨ ꯅꯤꯡꯅꯨꯡꯁꯤꯕ ꯇꯥꯁꯨ ꯇꯥꯅꯤꯡꯕ ꯏꯁꯩꯁꯨ ꯆꯥꯖꯅꯤꯡꯗꯕ ꯏꯃꯥꯟꯅꯕ ꯀꯌꯥ ꯑꯃꯁꯨ ꯅꯝꯗꯨꯅ ꯄꯨꯊꯣꯛꯑ ꯑꯩ ꯇꯥꯜꯂꯒ ꯏꯁꯩ ꯆꯥꯍꯟꯈ꯭ꯔꯕꯅꯤ ꯃꯊꯣꯡ ꯆꯥꯕ ꯃꯤꯅꯤꯁꯦ ꯐꯔꯦ ꯃꯔꯨꯞ ꯃꯊꯥꯡ ꯃꯇꯥꯡ ꯆꯥꯕꯗ ꯑꯃꯨꯛ ꯑꯩ ꯋꯥꯔꯤ ꯊꯤ ꯋꯥꯔꯤꯔꯦ ꯉꯥꯡꯖꯔꯛꯀꯦ ꯊꯝꯖꯔꯒꯦ ꯉꯁꯤꯒꯤꯗꯤ
ꯎꯝ ꯀꯅꯤ ꯀꯅꯤꯀꯧꯕꯔ